ꯕ꯭ꯔꯣ ꯍꯜꯂꯣ
ꯍꯜꯂꯣ
ꯑꯣ ꯇꯥꯕ꯭ꯔꯣ ꯑꯁ ꯅꯦꯠꯋꯥꯛꯁꯨ ꯅꯨꯡꯉꯥꯏꯇꯦꯗ ꯇꯥꯏꯌꯦ ꯇꯥꯏꯌꯦ ꯑꯗꯨ ꯇ꯭ꯔꯦꯛꯀꯤꯡ ꯆꯠꯄꯀꯣ
ꯑꯣ ꯅꯪꯒꯤ
ꯑꯣ ꯑꯩꯒꯤ ꯅꯦꯠꯋꯥꯛꯅ ꯑꯣꯏꯔꯝꯅꯤ ꯁꯣꯏ ꯑꯣ ꯕꯦꯛꯒ꯭ꯔꯥꯎꯟ ꯅꯣꯏꯁ ꯂꯩꯥꯔꯗꯤ ꯌꯥꯗꯦꯕ ꯌꯦꯅꯤ
ꯅꯪ ꯀꯩꯅꯣ ꯑꯣꯏꯔꯣꯏ ꯍꯥꯏꯕꯗꯤ ꯅꯪ ꯃꯐꯝ ꯑꯃꯗ ꯆꯠꯂꯣꯕ ꯕꯦꯛꯒ꯭ꯔꯥꯎꯟ ꯅꯣꯏꯁ ꯌꯥꯔꯣꯏꯕ
ꯑꯣ ꯕꯦꯛꯒ꯭ꯔꯥꯎꯟ ꯅꯣꯏꯁꯁꯦ ꯇꯥꯕ꯭ꯔꯣꯅꯦ
ꯑꯩ ꯇꯥꯏꯌꯦ ꯍꯣꯏ ꯅꯪꯒꯤ ꯑꯩꯒꯤ ꯀꯣꯟꯖꯦꯜ ꯑꯗꯨꯝ ꯇꯥꯏꯀꯣ
ꯍꯣꯏ ꯇꯥꯏ ꯇꯥꯕꯗꯤ ꯇꯥꯏ ꯅꯪꯕꯨꯗꯤ
ꯎꯝ
ꯍꯧꯖꯤꯛꯇꯤ ꯀꯃꯥꯏꯅ ꯇꯧꯕ꯭ꯔꯥ
ꯍꯧꯖꯤꯛꯇꯤ ꯌꯥꯔꯦ ꯎꯝ ꯀꯔꯤ ꯀꯔꯤ ꯃꯊꯦꯜ ꯑꯣꯏꯅ ꯆꯥꯒꯦ ꯉꯁꯤꯗꯤ
ꯑꯁ ꯉꯁꯤꯁꯦ ꯉꯥ ꯑꯀꯪꯕꯒ ꯈꯥꯃꯦꯟ ꯆꯥꯏ
ꯑꯣ ꯍꯥꯎꯕꯅꯤꯅꯦ
ꯅꯪꯗꯤ
ꯑꯩ ꯉꯁꯤ ꯑꯩ
ꯀꯩꯕ
ꯁꯟꯁꯥ
ꯑꯥꯍꯥꯎꯕ ꯆꯥꯏꯅꯦ
ꯎꯝ ꯑꯗꯨꯝ ꯍꯥꯎꯋꯦ ꯀꯩ ꯃꯊꯦꯜ ꯆꯥꯒꯦꯔꯣ ꯅꯪ ꯂꯩ
ꯑꯁ ꯆꯤꯡꯗꯅꯦ ꯆꯤꯡꯗꯅꯤꯗ
ꯆꯤꯡꯗ ꯑꯣꯏꯕꯒꯤꯅꯦ ꯅꯨꯡꯉꯥꯇ꯭ꯔꯤꯁꯦ ꯑꯩꯁꯨ ꯆꯤꯡꯗ ꯑꯣꯏꯕꯒꯤꯅꯦꯕ ꯅꯦꯠ ꯅꯨꯡꯉꯥꯏꯇ꯭ꯔꯤꯗꯣ
ꯑꯣ ꯑꯍꯥꯍꯥ ꯆꯤꯡ ꯍꯣꯏ ꯇꯥꯕꯨꯗꯤ ꯇꯥꯏꯌꯦ ꯑꯗꯨꯕꯨ ꯃꯔꯛ ꯃꯔꯛꯇꯤ ꯑꯗꯨꯝ ꯇ꯭ꯔꯦꯛꯀꯤꯡ ꯆꯥꯂꯤꯅꯦ
ꯎꯝ ꯌꯥꯏꯗ ꯑꯗꯨꯗꯤ ꯀꯩꯁꯨ ꯀꯥꯏꯗꯦ
ꯎꯝ ꯑꯁ ꯑꯗꯣ ꯅꯪꯁꯨ ꯔꯣꯡꯃꯩꯅꯤꯀꯣ
ꯃꯥꯟꯅꯦ ꯔꯣꯡꯃꯩꯅꯦ ꯄꯤꯌꯣꯔ ꯔꯣꯡꯃꯩꯅꯤ ꯄꯤꯌꯣꯔ ꯔꯣꯡꯃꯩꯅꯦ
ꯎꯝ ꯑꯜꯄ ꯔꯣꯡꯃꯩ ꯍꯦꯍꯦꯍꯦ
ꯍꯥꯏꯗꯤ
ꯄꯤꯌꯣꯔ ꯑꯣꯔꯒꯅꯤꯛ ꯔꯣꯡꯃꯩꯅꯤ ꯎꯝ
ꯕꯣꯜ ꯌꯦꯡꯒꯗ꯭ꯔꯣ ꯅꯣꯏ
ꯑꯁ ꯉꯁꯤꯗꯤ ꯑꯦꯁ ꯑꯩ ꯀꯌꯥ ꯕꯤꯠ ꯂꯩꯇꯦꯗ
ꯍꯣꯏꯅꯦ ꯅꯪꯒꯤ ꯄ꯭ꯂꯦꯁꯨꯨ ꯌꯥꯝ ꯐꯖꯗꯕ ꯃꯥꯟ ꯐꯖꯒꯗꯕ ꯃꯥꯟꯗꯦꯗ
ꯍꯣꯏ ꯑꯗꯨ ꯑꯥ ꯊ꯭ꯔꯤ ꯊꯥꯔꯇꯤꯒꯤꯗꯤ ꯈꯔ ꯕ꯭ꯔꯥꯖꯤꯜꯒ ꯀꯩꯅꯣ ꯑꯃꯗꯣ ꯎꯝ ꯑꯗꯨꯕꯨꯗꯤ ꯈꯔꯗꯤ ꯌꯦꯡꯕ ꯅꯨꯡꯉꯥꯏꯔꯅꯤ
ꯀꯅꯤ ꯑꯗꯨꯗꯤ ꯑꯗꯨꯕꯨ ꯇꯥꯏꯃꯤꯡꯗꯣ ꯌꯥꯗꯦꯅꯦ
ꯍꯣꯏ ꯇꯥꯏꯃꯤꯡ ꯊ꯭ꯔꯤ ꯊꯥꯔ ꯎꯝ ꯊ꯭ꯔꯤ ꯊꯥꯔꯇꯤ ꯀꯣ
ꯎꯝ ꯊꯦꯡꯂꯁꯨ ꯀꯩꯅꯣ ꯑꯥꯔꯖꯦꯟꯇꯤꯅꯥꯒꯨꯝꯕ ꯄꯣꯔꯇꯨꯒꯜ ꯒꯨꯝꯕ ꯈꯔ ꯀꯟꯕ ꯐꯖꯕ ꯑꯣꯏꯔꯗꯤ ꯌꯦꯡꯕ ꯌꯥꯕ ꯑꯗꯨꯁꯨ ꯅꯠꯇꯦ
ꯅꯪꯗꯤ ꯀ ꯀꯥ ꯀꯔꯤ ꯐꯦꯟꯁꯅꯣ
ꯀꯩꯅꯣ ꯇꯣꯛꯀꯅꯤꯀꯣ ꯍꯥꯏꯔꯛꯀꯥꯟꯗ
ꯍꯥꯏꯔꯛꯑꯣꯅꯦ ꯀꯩꯅꯣ
ꯎꯝ ꯐꯥꯒꯤꯅꯤꯗ ꯀꯩꯁꯨ ꯀꯥꯏꯗꯦꯗ ꯑꯩꯒꯤꯗꯤ ꯀꯩꯅꯣꯅꯤ ꯑꯥꯔꯖꯦꯟꯇꯤꯅꯥꯅꯤ
ꯑꯦꯁ ꯏꯕꯥꯅꯤꯅꯤꯅꯦ ꯑꯗꯨꯗꯤ ꯆꯞ ꯃꯥꯟꯅꯩꯅꯦ ꯀꯩꯅꯣ ꯑꯥꯁ ꯑꯗꯨꯗꯤ ꯔꯤꯌꯦꯜ ꯕ꯭ꯔꯥꯗꯔꯅꯤꯅꯦ
ꯅꯨꯡꯁꯤꯕꯨ ꯅꯨꯡꯁꯤꯗꯕ ꯃꯤ ꯌꯥꯝꯃꯤꯗꯥ
ꯍꯣꯏꯅꯦ ꯑꯁ ꯔꯣꯅꯦꯜꯗꯣꯕꯨꯗꯤ ꯑꯩ ꯑꯁ ꯇꯜꯂꯤꯗꯥ ꯃꯥꯁꯦ ꯄꯨꯔꯥ ꯑꯣꯕꯔ ꯁꯃꯥꯔꯠ ꯑꯣꯏꯌꯦꯕ
ꯎꯝ ꯃꯥꯏꯗꯣ ꯍꯥꯏꯕꯗꯤ ꯑꯦꯇꯤꯇꯨꯠꯗꯣ ꯌꯦꯡꯅꯤꯡꯗꯕ
ꯎꯝ ꯑꯗꯨꯅꯦ ꯍꯥꯏꯔꯁꯨ ꯀꯣ ꯃꯤ
ꯍꯥꯏꯔꯣ ꯅꯪ ꯍꯥꯏꯅꯤꯡ ꯍꯥꯏꯅꯤꯡꯕꯗꯣ ꯍꯥꯟꯅ ꯍꯥꯏꯔꯣ ꯇꯥ ꯇꯥꯏꯌꯦ ꯅꯪ ꯍꯥꯏꯅꯤꯡꯕꯗꯣ ꯍꯥꯟꯅ ꯍꯥꯏꯔꯣ
ꯎꯝ ꯃꯩꯒꯤꯗꯣ ꯑꯩꯗꯤ ꯃꯤ ꯅꯠꯇꯦ ꯑꯥ ꯔꯣꯅꯦꯜꯗꯣꯕꯨ ꯀꯝꯄ꯭ꯌꯦꯔ ꯃꯦꯁꯤꯕꯨ ꯀꯝꯄ꯭ꯌꯦꯔ ꯇꯧꯋꯦ ꯑꯩꯗꯤ ꯔꯣꯅꯦꯜꯗꯣ ꯗꯤ ꯅꯦꯃꯥꯔ ꯑꯥ ꯑꯗꯨꯕꯨꯔꯣ ꯑꯥ ꯑꯗꯨꯒꯤ ꯕꯦꯜꯗꯅꯤꯗꯥ ꯃꯥꯗꯤ ꯃꯦꯁꯤꯕꯨ ꯀꯝꯄꯤꯌꯔ ꯇꯧꯕ ꯌꯥꯗꯦꯗꯥ
ꯍꯣꯏꯗ ꯑꯁ ꯔꯣꯅꯦꯜꯗꯣꯗꯤ ꯃꯊꯝ ꯃꯊꯟꯇ ꯀꯦꯔꯤ ꯄꯨꯔꯒ ꯒꯣ ꯒꯣꯜ ꯆꯟꯕ ꯉꯝꯗꯦ ꯃꯦꯁꯤꯗꯤ ꯌꯦꯡꯉꯣꯅ ꯃꯦꯁꯤꯒꯤ ꯇꯦꯛ ꯏꯁ ꯃꯥꯒꯤ ꯁꯥꯟꯅꯥꯕ ꯃꯑꯣꯡꯗꯣ ꯃꯥꯗꯤ ꯃꯇꯣꯝꯇ ꯑꯣꯏꯔꯁꯨ ꯀꯦꯔꯤ ꯄꯨ ꯄꯨ ꯄꯨ ꯄꯨ ꯄꯨꯔꯒ ꯑꯗꯨꯝ ꯒꯣꯜ ꯆꯟꯕ ꯉꯝꯃꯤꯗꯅ ꯑꯗꯨꯅꯤ ꯐꯨꯠꯕꯣꯜ ꯍꯩꯌꯣ ꯍꯥꯏꯁꯦ ꯑꯗꯨꯅꯤ ꯔꯨꯅꯦꯜꯗꯣꯗꯤ ꯄꯦꯅꯦꯜꯇꯤꯒꯨꯝ ꯐ꯭ꯔꯤ ꯀꯦꯒꯨꯝꯕ ꯑꯗꯨꯒ ꯃꯤꯅ ꯄꯥꯁ ꯄꯤꯔꯛꯑꯒ ꯉꯥꯏꯔꯒ ꯒꯣꯜ ꯆꯥꯟꯅꯤꯡꯉꯥꯏ ꯈꯛꯇ ꯂꯦꯞꯄꯗꯨ ꯍꯣꯏꯅꯦ ꯑꯗꯨꯅꯤ ꯑꯩꯈꯣꯏꯒꯤ ꯒ꯭ꯔꯨꯞꯗ ꯔꯣꯅꯦꯜꯗꯣ ꯑꯃ ꯂꯩꯀꯣ ꯍꯤ ꯍꯥ ꯍꯥ ꯃꯥꯒꯤ ꯗꯤꯄꯤꯗꯣ ꯐꯖꯅ ꯑꯗꯨꯒꯤ ꯑꯩꯅ ꯒ꯭ꯔꯨꯞꯇ ꯑꯈꯣꯏꯒꯤ ꯋꯥꯆꯞ ꯒ꯭ꯔꯨꯞ ꯂꯩꯌꯦꯒ
ꯑꯥ ꯑꯗꯨꯗ ꯍꯣꯏ ꯅꯨꯄꯤ ꯑꯃ ꯅꯨꯄꯤ ꯑꯃ ꯭
ꯇꯥꯏ ꯇꯥꯏ
ꯍꯜꯂꯣ